ꯍꯔꯣꯏꯇꯥ ꯍꯜꯂꯣ ꯍꯂꯣ
ꯇꯥꯏ ꯇꯥꯏ
ꯑ ꯃꯁꯥꯛ ꯐꯖꯥꯧ ꯑꯪ ꯍꯅꯒꯤꯗꯤ ꯈꯔ ꯊꯤꯕ
ꯍꯣꯏ ꯌꯥꯔꯦ ꯌꯥꯔꯦ ꯐꯦ ꯐꯁ
ꯅꯪ ꯑꯦꯔ ꯄꯤꯁ ꯍꯥꯞꯄ꯭ꯔꯣꯅꯦ
ꯍꯥꯞꯤꯟ ꯇꯦ ꯃꯅꯨꯡ ꯆꯪꯕ ꯐꯥꯎꯕ ꯅꯪꯗ꯭ꯔꯦꯅꯦ ꯁꯤꯁꯦ
ꯎꯝ
ꯄꯥꯡꯊꯣꯛꯄ ꯐꯥꯎꯕ ꯆꯪꯗ꯭ꯔꯦꯅꯦ
ꯍ
ꯆꯂꯦ ꯇꯄ ꯐꯕ ꯉꯥꯏꯍꯥꯛꯇꯪ ꯇꯣꯏꯂꯦꯠ ꯆꯪꯂꯨꯕꯅꯤꯗ ꯑꯗꯨꯒꯤꯅꯦ
ꯑꯣꯖꯅꯗꯤ ꯁꯝꯊꯣꯛꯑꯦꯀꯣ ꯅꯪ ꯈꯨꯠꯇꯨ
ꯐꯖꯅꯤꯗꯤ ꯇꯧꯊꯣꯛꯈ꯭ꯔꯦ
ꯅꯠꯇ꯭ꯔꯗꯤ ꯃꯅꯝ ꯊꯣꯛꯀꯅꯦꯕ
ꯑꯣꯅꯤꯁ ꯊꯀꯅꯤ ꯍꯥꯏ ꯍ
ꯑꯩꯗꯤ ꯄꯨꯡ ꯃꯔꯤ ꯑꯍꯨꯝ ꯃꯈꯥꯏ ꯗ ꯇꯥꯔꯗꯤ ꯑꯩꯗꯤ ꯀꯩꯅꯣ ꯕꯣꯛꯁ ꯅꯥꯕꯗꯤ ꯆꯠꯄꯗꯤ ꯆꯠꯀꯅꯤꯀꯣ
ꯑꯩꯂꯥꯗꯤ ꯆꯠꯈ꯭ꯔꯦꯅꯦ ꯍꯧꯖꯤꯛ
ꯃꯥ ꯆꯥꯛꯈ꯭ꯔꯕ
ꯑ
ꯍꯕꯅꯦ ꯐꯥꯎ ꯐꯥꯎ ꯐꯥꯎ ꯅꯕ꯭ꯔ
ꯍꯣꯏ ꯅꯪꯕꯨ ꯇꯧꯗ꯭ꯔꯤꯉꯩ ꯃꯃꯥꯡꯗꯒꯤ ꯇꯧꯈ꯭ꯔꯦ
ꯀꯦꯌꯥꯔꯛꯇ ꯀ ꯀꯌꯥꯔꯛ ꯇꯧꯔꯕꯅꯤ
ꯇꯧꯗꯦꯗ ꯇꯧꯁꯦ ꯍꯥꯏꯔꯒ ꯍꯧꯖꯤꯛ ꯁꯪꯗꯦ ꯃꯥ ꯁꯥꯟꯅꯕ ꯆꯠꯇꯅꯤ ꯍꯥꯏꯔꯛꯄ
ꯎꯝ ꯃꯥꯗꯤ ꯈꯔ ꯄꯄꯅꯤ ꯅꯀꯣ ꯉꯟꯅ ꯆꯠꯇ꯭ꯔꯗꯤ ꯌꯥꯔꯣꯏꯕ ꯃꯥꯗꯤ
ꯑꯥ ꯇꯞꯄꯅꯤꯅ ꯁꯂꯣ ꯃꯣꯁꯟꯅ ꯇꯧꯕꯅꯤꯅ
ꯃꯥꯗꯤ ꯈꯔ ꯇꯥꯛꯄꯅꯤꯅ ꯃꯤ ꯆꯥꯠꯇ꯭ꯔꯤꯉꯩꯗ ꯆꯠꯇ꯭ꯔꯗꯤ ꯌꯥꯔꯣꯏꯕ
ꯏ ꯃꯥꯟꯅꯗꯕꯅꯤꯅꯀꯣ
ꯃꯥꯒꯤꯗꯤ ꯂꯣꯏ ꯊꯟꯈ꯭ꯔꯦ ꯍꯥꯏꯕ꯭ꯔꯥ
ꯃꯉꯥ ꯂꯩꯔꯤ ꯍꯥꯏ
ꯑꯆꯥ ꯑꯆꯥ
ꯑꯗꯨ ꯈꯪꯗꯦꯅꯤ
ꯅꯪ ꯉꯁꯥꯏ ꯅꯨꯄꯤ ꯀꯅꯥ ꯀꯅꯥꯒ ꯋꯥꯔꯤ ꯁꯥꯟꯅꯕ꯭ꯔꯥꯅꯦ
ꯑ ꯑꯅꯤ ꯑꯅꯧꯕ ꯑꯃꯨꯛ ꯊꯦꯡꯅꯌꯦꯦ ꯉꯁꯥꯏ ꯏꯕꯥꯅꯤ ꯇꯧꯕꯗꯒꯤ
ꯑꯩ ꯉꯁꯥꯏ ꯍꯥꯏꯕ ꯅꯨꯄꯤꯗꯨꯒ ꯀꯅꯥ
ꯅꯠꯇꯦ ꯉꯁꯥꯏ ꯏꯕꯥꯅꯤ ꯀꯣꯜ ꯇꯧꯋꯦꯅ
ꯑꯥ
ꯑꯗꯨꯒꯤ ꯃꯇꯨꯡꯗ ꯑꯅꯤ ꯇꯧꯋꯦꯕ
ꯎꯝ
ꯑꯥ ꯑꯗꯨꯗ ꯍꯧꯖꯤꯛ ꯁꯟꯋꯤꯗꯣ
ꯑ
ꯑꯗꯨꯒ ꯑꯃꯒꯁꯨ ꯂꯩꯔꯤ ꯃꯥꯒ ꯍꯥꯟꯅ ꯇꯧꯏ ꯍꯥꯏꯕꯅꯤꯕ ꯃꯥꯗꯣ ꯍꯧꯖꯤꯛ ꯇꯧꯕ ꯌꯥꯗꯦ ꯍꯥꯏꯌꯦꯦ
ꯃꯥꯗꯤ ꯅꯎ ꯄꯥꯔ ꯂ ꯂꯩꯕꯅꯦ
ꯑꯥ ꯑꯣ ꯑꯣ ꯆꯪꯕꯤꯗ꯭ꯔꯣ ꯎꯝ ꯎꯥ
ꯅꯪ ꯀꯤꯌꯥꯔꯛ ꯇꯥꯎ꯭ꯔꯕ ꯃꯥꯕꯨ
ꯑꯃꯈꯛꯇꯅꯤꯗ ꯑꯗꯣ ꯋꯥꯆꯦꯞꯇ ꯈꯔ ꯀꯨꯏꯅ ꯁꯥꯟꯅꯕ
ꯅꯪꯅ ꯋꯥꯆꯞꯇ ꯐꯥꯎ ꯌꯥꯎꯈ꯭ꯔꯦꯅꯦ
ꯀꯖꯤ ꯌꯥ ꯑꯗꯨ ꯎꯗ ꯗꯔ ꯗꯔ ꯇꯧꯕꯅꯤꯅ ꯋꯥꯔꯤ ꯁꯥꯟꯅꯕꯗ ꯐ꯭ꯔꯤ ꯑꯣꯏꯅ ꯁꯥꯟꯅꯕ ꯌꯥ
ꯑꯩꯗꯤ ꯆꯍꯤꯍꯤ ꯆꯍꯤ ꯑꯃ ꯍꯦꯟꯅ ꯂꯩꯃꯤꯜꯂꯒ ꯅꯝꯕꯔ ꯐꯥꯎ ꯂꯩꯇꯦꯗ ꯑꯩꯉꯣꯟꯗꯤ
ꯍ ꯍ
ꯑꯩꯅ ꯂꯧꯕꯤꯗꯕ ꯃꯣꯏꯅꯗꯤ ꯄꯤꯅꯤꯡꯕ
ꯄꯤꯁꯨ ꯄꯤꯔꯝꯃꯅꯤꯗ ꯅꯪꯅ ꯈꯪꯍꯧꯗꯕꯒꯤ ꯅꯪꯅ ꯈꯪꯍꯧꯗꯕꯒꯤ ꯑꯣꯏꯔꯝꯒꯅꯤ ꯄꯤꯔꯝꯒꯅꯤ
ꯑꯩꯅꯗꯤ ꯄꯥꯝꯗꯕ ꯃꯁꯥꯕꯨꯗꯤ ꯑꯗꯨꯝ ꯌꯥꯝ ꯊꯤꯕꯗꯤ ꯅꯠꯇꯦꯗ
ꯃꯥꯒꯤ ꯃꯤ ꯂꯩꯑ ꯍꯥꯏꯇꯥꯔꯦꯅ ꯁꯥꯏ ꯂꯑꯦ ꯍꯥꯏꯅ
ꯂꯩ ꯂꯩ ꯂꯩꯕꯅꯤ ꯄ꯭ꯔꯣꯖꯦꯛ ꯔꯣꯝꯗꯒꯤ
ꯑꯁ
ꯅꯪ ꯅꯪ ꯈꯪꯕꯁꯨ ꯌꯥꯏ ꯃꯃꯤꯡꯕꯨꯗꯤ ꯈꯪꯗꯦ ꯇ ꯍꯥꯏꯁꯨ
ꯑꯥ
ꯍꯥ ꯀꯩꯅꯣ ꯍꯔꯃꯣꯟ ꯈꯪꯉꯗꯅꯅꯥ ꯍꯔꯃꯣꯟ ꯃ ꯇꯤꯟꯅꯕꯅꯦ ꯃꯥꯒꯤ ꯅꯨꯄꯥꯗ ꯃꯥꯒꯤ ꯁꯥꯏꯗ
ꯑ
ꯇꯤꯟꯅꯕꯅꯦꯕ
ꯑꯥ
ꯃꯃꯤꯡꯕꯨꯗꯤ ꯈꯪꯍꯧꯗꯦ ꯑꯩꯁꯨ p......... ꯎꯝ ꯃꯁꯛꯄꯣꯗꯤ ꯑꯗꯨꯝ ꯌꯥꯏꯌꯦꯗ ꯑꯣ ꯋꯥꯡꯕꯁꯨ ꯑꯗꯨꯝ ꯌꯥꯏꯑꯕꯥ ꯌꯥꯝ ꯅꯦꯝꯕꯗꯤ ꯅꯠꯇꯦꯕ
ꯑꯆꯥ
ꯐꯥꯏꯚ ꯋꯥꯟ ꯐꯥꯏꯚ ꯋꯥꯟ ꯐꯥꯏꯚ ꯐꯥꯏꯚ ꯐꯥꯏꯚ ꯋꯥꯟꯗꯤ ꯌꯧꯔꯛꯀꯅꯤꯗ
ꯑꯥ
ꯑꯩꯈꯣꯏꯒꯤ ꯖꯨꯅꯤꯌꯔꯅꯤꯗꯥ ꯀꯣꯂꯦꯖꯇ ꯃꯥꯁꯨ ꯗꯤ ꯑꯦꯝ ꯇꯥꯝꯕꯅꯦ ꯑꯩꯈꯣꯏ ꯂꯣꯏꯁꯤꯟꯕ ꯃꯠ ꯑ ꯆꯍꯤꯗꯣ
ꯎꯝ
ꯑꯩꯈꯣꯏ ꯑ ꯑ ꯑꯩꯈꯣꯏꯅ ꯑꯔꯣꯏꯕ ꯁꯦꯃꯤꯁꯇꯥꯔ ꯈꯨꯗꯝ ꯑꯣꯏꯅ ꯐꯥꯔꯁ ꯆꯪꯁꯤꯟꯕ
ꯑꯥ
ꯑꯗꯨ ꯑꯣꯏꯔꯝꯅꯤ ꯑꯩꯈꯣꯏꯒꯤ ꯖꯨꯅꯤꯌꯔꯅ ꯗꯤ ꯑꯦꯝꯗꯥ
ꯍꯣꯏ ꯑꯗꯨꯃꯥꯏꯅ ꯍꯥꯏꯌꯦ ꯁꯦꯀꯦꯟ ꯏꯌꯔꯅꯦ ꯍꯥꯏꯌꯦ ꯍꯟꯗꯛ
ꯑꯥ
ꯎ
ꯅꯪ ꯉꯁꯥꯏ ꯎꯝ ꯅ ꯂꯣꯏꯌꯔꯅꯦ ꯍꯥꯏꯕ ꯅꯨꯄꯤꯗꯣ
ꯑꯥ
ꯍꯤꯗꯦꯠ ꯒꯗꯤ ꯐꯥꯎꯅꯗꯕ꯭ꯔꯣ
ꯃꯥ ꯉꯁꯤ ꯏꯔꯣꯏꯕ ꯆꯠꯀꯦ ꯍꯥꯏꯌꯦ
ꯀꯗꯥꯏꯗꯥ
ꯗꯩꯂꯣꯡ ꯔꯣꯝꯗꯥ
ꯑꯥ
ꯗꯤꯂꯣꯡꯒꯤꯗꯨꯠ ꯅꯠꯇꯕ
ꯅꯥꯒꯥꯥꯏꯂꯣꯡ ꯔꯣꯝꯗꯁꯨ ꯑꯃ ꯑꯃ ꯂꯩ ꯍꯥꯏꯕꯅꯦ
ꯑꯥ ꯑ ꯑꯗꯨꯔꯣꯝꯗꯅꯦ ꯑꯗꯣ ꯗꯤꯂꯣꯡꯒꯤ ꯅꯠꯇꯕ ꯑꯅꯤ ꯂꯩ ꯍꯥꯏꯅ ꯁ꯭ꯋꯤꯝꯃꯤꯡ ꯄꯨꯜ
ꯗ ꯑꯅꯥꯎꯕ ꯊꯣꯛ
ꯑꯥ ꯑꯣ ꯑꯗꯨꯗ ꯆꯠꯀꯦ ꯍꯥꯏꯌꯦ ꯉꯁꯤ
ꯁꯤꯃꯦꯁ ꯁꯤꯃꯦꯁ ꯁ꯭ꯀꯨꯜ ꯃꯈꯥꯔꯣꯝꯗꯀꯣ ꯑꯝꯁꯇ꯭ꯔꯣꯡ ꯈꯣꯏ ꯔꯣꯝ ꯈꯣꯏ ꯌꯨꯝ ꯔꯣꯝꯗ ꯑꯍꯟꯕ ꯊꯣꯛꯄꯅꯦꯕꯥ ꯍꯟꯗꯛꯅ ꯂꯩꯔꯣꯏ ꯍꯥꯏꯕꯥ ꯑꯁ ꯏꯔꯣꯏꯕꯗꯤ ꯈꯪꯕ꯭ꯔꯥ ꯅꯪ ꯈꯪꯉꯝꯃꯣꯏꯅꯦ
ꯈꯪꯗꯕꯒꯤ ꯗꯤꯑꯦꯝꯗ ꯑꯃꯨꯛ ꯍꯧꯔꯅꯤ
ꯑꯦꯗꯥ
ꯌꯥꯗ꯭ꯔꯦꯅꯦꯍꯦ
ꯅꯪꯒꯤ ꯅꯦꯠꯋꯥꯛ ꯅꯨꯡꯉꯥꯏꯇ꯭ꯔꯦ ꯍꯧꯖꯤꯛ
ꯅꯨꯡꯉꯥꯏ ꯇꯥꯔꯕꯣ ꯍꯧꯖꯤꯛꯇꯤ ꯐꯖꯅꯥ ꯑꯩꯗꯤ ꯑꯩꯗꯤ ꯐꯖꯅ ꯇꯥꯏꯅꯦ
ꯑ
ꯑꯗꯨꯗꯤ ꯈꯔ ꯇꯥꯡꯕꯅꯦ ꯔꯦꯖꯤꯁꯇꯥꯔꯔꯣ ꯔꯦꯖꯤꯁ ꯍꯞꯇꯥ ꯂꯤꯁꯤꯡ ꯑꯃ ꯑꯗꯨꯒ ꯊꯥꯒꯤ ꯂꯤꯁꯤꯡ ꯑ ꯆꯥꯝꯃꯉꯥ ꯆꯥꯝꯃꯉꯥ ꯑꯩꯕꯅꯦ
ꯑꯩꯈꯣꯏ ꯏꯁꯇꯨꯗꯦꯟꯒꯤꯁꯨ
ꯎꯝ ꯑꯩꯀꯥꯔ ꯂꯩꯔꯗꯤ ꯈꯔ ꯈꯔꯗꯤ ꯍꯣꯡꯉꯦ ꯍꯥꯏꯕꯅꯤ
ꯍꯣꯏ ꯑꯩ ꯀꯥꯔꯗ ꯂꯩꯒꯗꯕꯅꯤꯗ ꯑꯩꯗꯤ ꯗꯤ ꯑꯦꯝ ꯅꯨꯡ ꯀꯔꯅꯤꯅ
ꯃꯣꯏꯅ ꯇꯝꯕꯗ ꯇꯜꯂꯤꯗ ꯏꯔꯣꯏꯕ꯭ꯔ
ꯀꯨꯃ ꯂꯝꯄꯥꯛ ꯈꯨꯃ ꯂꯝ ꯋꯀꯤꯡ ꯆꯦꯟ-ꯆꯦꯜꯂꯒ ꯑꯩꯈꯣꯏꯗꯤ ꯑꯗꯨꯝ ꯏꯔꯣꯏꯕꯅꯦ
ꯑ ꯑꯗꯨꯒꯤꯗꯣ ꯀꯩ-ꯀꯩ-ꯀ ꯀꯃꯥꯏꯅ ꯇꯧꯕ꯭ꯔꯥ ꯍꯥꯏꯗꯤ ꯑ
ꯃꯈꯥꯗꯣ ꯑꯩꯈꯣꯏ ꯌꯥꯎꯕ ꯉꯝꯗꯦ ꯍꯥꯏꯕꯗꯤ ꯂꯩꯕꯥꯛꯇꯣ ꯌꯧꯍꯠ- ꯌꯧ- ꯌꯧꯕ ꯉꯝꯃꯣꯏ ꯉ-ꯉꯝꯗꯦꯕ ꯌꯥꯝ ꯀꯩꯅꯣ ꯂꯨꯝ ꯀ-ꯀꯃꯥꯏꯅ ꯍꯥꯏꯗꯣꯏꯅꯣ ꯑꯥ ꯌꯥꯝ ꯂꯨ-ꯂꯨꯝꯕ ꯍꯥꯏ ꯂꯨꯝꯕ ꯍꯥꯏꯗꯔꯥ ꯀꯔꯤ ꯍꯥꯏꯗꯣꯏꯅꯣ
ꯑꯩꯁꯨ ꯑꯗꯨꯒꯤꯗꯨꯣ ꯈꯪꯗ꯭ꯔꯦ
ꯂꯨꯝꯕꯥ ꯍꯥꯏꯗꯣꯏꯔ
ꯑꯗꯨꯗꯗꯤ ꯀꯩꯅꯣ ꯄ꯭ꯔꯦꯛꯇꯤꯁ ꯇꯧꯕ ꯌꯥꯔꯣꯏꯅꯦ
ꯌꯥꯔꯔꯣꯏꯗ ꯆꯥꯎꯕꯁꯨ ꯆꯥꯎꯕꯅꯦꯅꯀꯣ
ꯑꯥ
ꯑꯃꯗꯤ ꯂꯥꯛꯏꯕꯅ ꯈꯨꯃꯟ ꯅꯨꯄꯥꯗꯁꯨ ꯁ꯭ꯋꯤꯝꯃꯤꯡꯒꯤ ꯑ-ꯏꯁꯇꯗꯤ ꯑꯃ ꯂꯩꯅ
ꯂꯩꯌꯦ ꯂꯩꯌꯦ ꯂꯩꯥꯏꯕꯅꯦ ꯑꯗꯨꯗ
ꯌꯥꯕꯗꯤ ꯌꯥꯕꯅꯤ
ꯑꯈꯣꯏ ꯀꯣꯂꯦꯖ ꯀ-ꯀꯥꯔꯤꯉꯩꯗꯥ ꯇꯝꯕꯗꯤ ꯌꯥ ꯇꯝꯕꯕꯨꯗꯤ ꯌꯥꯕꯅꯦ ꯑꯩꯈꯣꯏ ꯁꯤꯃꯦꯁꯇꯔ ꯀꯌꯥꯗꯅꯣ ꯁ꯭ꯋꯤꯃꯤꯡꯒꯤ ꯑꯃ ꯂꯩꯕꯗꯣ
ꯑꯥ
ꯈꯪꯕ꯭ꯔ ꯅꯪ ꯁꯦꯀꯦꯟ ꯁꯦꯃꯤꯁꯇꯥꯔꯗꯔꯣ ꯊꯥꯔꯠ ꯁꯦꯃꯤꯁꯇꯔꯗ ꯁ꯭ꯋꯤꯝꯃꯤꯡꯒꯤ ꯑꯃ ꯂꯩꯌꯦꯕ ꯀꯣꯔꯁꯗꯨ ꯑꯣ ꯁꯕꯖꯦꯛ ꯑ- ꯆꯦꯞꯇꯔ ꯑꯃ ꯂꯩꯌꯦꯕ ꯑꯗꯨꯗ ꯇꯃꯗꯤ ꯇꯝꯕꯅꯤ ꯑꯩꯈꯣꯏ ꯑꯩꯈꯣꯏ ꯑꯩꯈꯣꯏꯕꯨ ꯑꯩꯈꯣꯏꯗꯤ ꯀꯩꯅꯣ ꯂꯥꯟꯒ ꯀꯣꯔꯣꯅꯥ ꯂꯩꯕꯅꯤꯅ ꯋꯥ-ꯋꯥꯅꯦꯕ ꯑꯟꯗ ꯑꯅꯥꯕ ꯑ ꯀꯥꯔꯤꯕ ꯃꯣꯏꯗꯤ ꯁ꯭ꯋꯤꯝꯃꯤꯡ ꯇꯝꯃꯦ ꯍꯥꯏꯕꯅꯦꯕ ꯑꯈꯣꯏꯁꯨ ꯇꯝꯁꯨ ꯇꯝꯒꯗꯕꯅꯦꯕ ꯑꯩꯈꯣꯏꯗꯤ ꯂ
ꯍꯣꯏꯗꯤ ꯁꯤ-ꯌꯥꯗ꯭ꯔꯦ ꯀꯣꯔꯣꯅꯥꯅ ꯆꯍꯤ ꯑꯃꯃ ꯃꯥꯡꯍꯜꯂꯦ ꯑꯃ ꯑꯃꯃ ꯑꯗꯨꯒꯤꯅꯦ ꯌꯥꯗ꯭ꯔꯤꯁꯦ
ꯅꯍꯥꯟ ꯑꯩꯈꯣꯏ ꯐꯤꯞ ꯁꯦꯃꯤꯁꯇꯔ ꯀꯥꯕ ꯃꯇꯝꯗ ꯃꯣꯏ ꯄ꯭ꯔꯥꯛꯇꯤꯀꯦꯜ ꯂꯩꯩꯅ ꯑꯌꯨꯛꯇ ꯏꯔꯨꯕꯗ ꯑ-ꯏꯔꯣꯏꯕꯗꯣ ꯈꯪꯕ꯭ꯔꯥ
ꯑꯥ ꯑꯩ ꯎꯗꯤ ꯎꯍꯧꯗꯦ ꯑꯗꯣ ꯍꯥꯏꯗꯤ ꯍꯥꯏꯅꯩ
ꯄ꯭ꯔꯥꯛꯇꯤꯀꯜ ꯄ꯭ꯔꯥꯛꯇꯤꯀꯜ ꯇꯧꯕꯅꯦꯕ ꯑꯗꯨꯗ
ꯑꯥ
ꯑꯌ-ꯑꯌꯨꯛꯇ ꯃꯣꯏ ꯏꯔꯣꯏꯕꯅꯦꯕ
ꯑ ꯑ
ꯑꯩꯈꯣꯏꯗꯤ ꯌꯥꯗ꯭ꯔꯦ ꯑꯩꯈꯣꯏꯒꯤꯗꯤ ꯇꯝꯍꯧꯗ꯭ꯔꯦ
ꯎꯝ
ꯁꯨꯃꯥꯏ ꯅꯎꯅꯁꯨ ꯁ꯭ꯋꯤꯃꯤꯡ ꯄꯨꯜꯁꯦ ꯃꯔꯤ ꯑꯍꯨꯝ ꯃꯔꯤꯗꯤ ꯊꯣꯛꯣꯛꯂꯕꯅꯦ
ꯑ
ꯂꯣꯡ ꯂꯣꯝꯗꯅ ꯈꯔ ꯆꯥꯎꯋꯦ ꯍꯥꯏ
ꯑ
ꯐꯝꯂꯦ ꯅꯦꯁꯅꯦꯗ ꯑꯩꯒꯤꯗꯤ
ꯍ
ꯆꯥꯎꯁꯨ ꯆꯥꯎꯕꯅꯤꯅ ꯁ꯭ꯋꯤꯃꯤꯡ ꯄꯨꯁꯨ ꯅꯠꯇꯦ ꯑꯗꯨꯣ ꯁ꯭ꯋꯃꯤꯡꯄꯕꯨꯗꯤ ꯁ꯭ꯋꯤꯃꯤꯡ ꯄꯨꯅꯦ ꯑꯗꯨꯗꯣ ꯑꯣꯏꯔꯁꯨ ꯆꯥꯎꯋꯦꯕ ꯑꯣꯝ ꯂꯗꯦ ꯔ ꯀ꯭ꯋꯥꯂꯤꯇ ꯦꯁꯅꯦ
ꯍꯟꯗꯛ ꯈꯨꯟꯗ ꯂꯥꯛꯄꯗꯣ ꯇꯃꯅꯦꯅꯦ ꯁꯐꯥꯏ ꯍꯥꯏꯩꯇꯅꯦ
ꯀꯗꯥꯏꯗ ꯇꯝ꯭ꯔꯅꯦ ꯕꯔꯥꯛꯇ ꯑꯥ ꯑꯥ
ꯑꯗꯨꯗꯥ ꯑꯗꯨꯒꯤꯗ ꯆꯞ ꯆꯥꯕꯅꯦ ꯑꯩꯈꯣꯏꯒꯤ ꯀꯩꯅꯣ ꯊꯕꯥꯛ ꯊꯕꯥꯛ ꯈꯔ ꯍꯦꯜꯂꯦꯕ ꯃꯅꯨꯡ ꯈꯔ ꯆꯪꯉꯗꯤꯀꯣ ꯑꯗꯨ ꯆꯞ ꯆꯥꯕꯅꯦꯕ ꯑꯩ ꯇꯝꯅꯤꯡꯉꯥꯏꯗꯤꯀꯣ ꯂꯦꯞꯀꯦ ꯍꯥꯏꯔꯁꯨ ꯑꯗꯨꯝ ꯂꯦꯞꯄ ꯂꯦꯞꯄꯁꯨ ꯑꯗꯨꯝ ꯀꯩꯅꯣ ꯇꯧꯋꯦꯅ
ꯍ
ꯑꯗꯣ ꯊꯣꯡꯕꯁꯨ ꯍꯩ ꯍꯩꯗꯕ ꯋꯥꯅꯤꯁ
ꯏꯔꯣꯏꯕ ꯇꯝꯕꯁꯦ ꯅꯪꯒꯤ ꯆꯍꯤ ꯈꯔ ꯍꯦꯜꯂꯦꯗ ꯇꯝꯒꯗꯕ ꯆꯍꯤꯗ ꯍꯦꯟ ꯊꯣꯛꯈ꯭ꯔꯦꯕ ꯑꯩꯈꯣꯏꯗꯤ ꯑꯉꯥꯡ ꯑꯣꯏꯔꯤꯉꯩꯗꯒꯤ ꯈꯪꯕꯅꯦ ꯑꯩꯈꯣꯏꯗꯤ ꯀ꯭ꯂꯥꯁ ꯐꯥꯏꯚ ꯁꯤꯛꯁ
ꯑꯗꯨꯅꯦ ꯑꯉꯥꯡ ꯑꯣꯏꯔꯤꯉꯩꯗꯁꯨ ꯆꯠꯇꯤ ꯆꯠꯂꯦꯕꯀꯣ ꯑꯗꯨꯗꯣ ꯑꯉꯥꯡ ꯑꯣꯏ ꯑꯣꯏꯔꯤꯉꯩꯗꯁꯨ ꯑꯩꯁꯦ ꯑꯗꯨꯝ ꯍꯩꯇꯕ ꯍꯥꯏꯇꯥꯔꯦꯅꯦ ꯃꯔꯛꯇꯒꯤ
ꯀ꯭ꯂ ꯁꯤ ꯁꯦꯕꯟ ꯀꯥꯔ ꯉꯥꯏꯒ ꯑꯗꯨꯝ ꯈꯪꯈ꯭ꯔꯕꯅꯦꯗ ꯁꯟ ꯁꯟꯗꯦꯈꯣꯗ ꯀꯅ ꯁꯟꯗꯦꯁꯀꯣ ꯁꯟꯗꯦꯁ ꯀꯣ ꯂꯩꯅ ꯁꯗꯦꯁ ꯀꯣ ꯍꯦꯛ ꯑꯩꯈꯣꯏꯗ ꯑꯗꯨꯝ ꯇꯥꯛꯄꯅꯦꯕ ꯅꯨꯡꯇꯤ ꯁꯟꯗꯦ ꯅꯨꯡꯇꯤ ꯁꯟꯗꯦ ꯈꯨꯗꯡ
ꯑꯥ ꯏꯁꯇ꯭ꯔꯤꯛ ꯆꯀ꯭ꯔ ꯑꯗꯤ ꯑꯣꯏ ꯑꯣꯏ ꯑꯗꯨꯒꯕꯀꯣ ꯑꯗꯨꯒꯤ ꯌꯥꯝꯅꯗꯤ ꯆꯠꯇꯕ ꯑꯗꯨ ꯆꯠꯇꯤ ꯆꯠꯂꯦꯕ ꯃꯔꯛ ꯃꯔꯛꯇꯗꯤ
ꯑꯉꯥꯡ ꯑꯣꯏꯔꯤꯉꯩꯗ ꯏꯁꯇ꯭ꯔꯤꯛ ꯑꯣꯏꯕ ꯑꯉꯥꯡꯁꯤꯡꯗꯣ
ꯑꯥ
ꯑꯗꯨꯝ ꯌꯥꯗꯕꯅꯦ ꯃꯣꯏ ꯀꯩꯅꯣ ꯇ ꯇ ꯀꯗꯗꯦ ꯈꯔ ꯐ꯭ꯔꯤ ꯑꯣꯏ